ꯍꯜꯂꯣ
ꯍꯜꯂꯣ ꯇꯥꯕ꯭ꯔꯣ
ꯇꯥꯏꯌꯦ ꯕꯔꯣ
ꯍꯜꯂꯣ ꯇꯥꯏꯀꯣ
ꯇꯥꯏꯌꯦ ꯇꯥꯏꯌꯦ
ꯑꯣ ꯕꯔꯣꯗꯤ ꯆꯥꯛ ꯆꯥꯔꯕꯣ
ꯆꯥꯔꯦ ꯕꯔꯣꯗꯤ ꯆꯥꯔꯕꯣ
ꯀꯩ ꯆꯥꯔꯦ ꯆꯥꯔꯦ ꯀꯩ ꯌꯦꯟꯖꯥꯡ ꯆꯥꯔꯒꯦ
ꯑꯩꯈꯣꯏꯕꯨꯗꯤ ꯌꯦꯟꯒ ꯉꯥ ꯆꯥꯏꯌꯦ ꯅꯣꯏꯗꯤ
ꯑꯩꯗꯤ ꯀꯩꯅꯣꯅꯦ ꯑꯩꯗꯤ ꯆꯥꯗ꯭ꯔꯤꯗ ꯍꯥꯏ ꯆꯥꯔꯦ ꯍꯥꯏꯈ꯭ꯔꯕꯣ ꯑꯥ ꯆꯥꯔꯦ ꯍꯥꯏꯈ꯭ꯔꯕꯣ
ꯊꯦꯡꯉꯦꯍꯦ
ꯎꯝ ꯉꯁꯥꯏ ꯑꯆꯥꯄꯣꯠ ꯈꯔ ꯆꯥꯁꯤꯜꯂꯨꯕ ꯑꯗꯨꯒꯤ
ꯇꯥꯔꯗꯤ ꯆꯥꯒꯗꯧꯕ ꯑꯗꯣ
ꯎꯝ ꯆꯥꯒꯅꯤ ꯉꯥꯛ ꯂꯩꯔꯗꯤ
ꯑꯦ ꯊꯦꯡꯉꯦꯗ ꯀꯃꯥꯏꯅ ꯇꯧꯅꯤ ꯀꯃꯥꯏꯅ ꯇꯧꯕ꯭ꯔꯣ
ꯑꯩꯗꯣ ꯉꯁꯥꯏ ꯈꯔ ꯑꯆꯥꯄꯣꯠ ꯆꯥꯥꯁꯜꯂꯨꯕꯀꯣ ꯑꯗꯨꯒꯤ ꯆꯥꯛ ꯂꯥꯝꯗꯕ
ꯍꯣꯏ ꯍꯣꯏ ꯑꯗꯨꯃꯥꯏꯅ ꯇꯧꯒꯅꯤ ꯍꯥꯏ ꯃꯔꯛ ꯃꯔꯛꯗꯤꯀꯣ
ꯍꯣꯏ ꯑꯗꯨ ꯑꯗꯨꯅꯤ ꯑꯗꯨꯅꯤ
ꯑꯩꯈꯣꯏꯁꯨ ꯑꯃꯔꯣꯝꯗ ꯑꯩꯈꯣꯏꯁꯨ ꯑꯩꯈꯣꯏꯁꯨ ꯑꯗꯨꯃꯥꯏꯅ ꯇꯧꯋꯦ
ꯑꯥ ꯕꯔꯣꯗꯤ ꯍꯧꯖꯤꯛ ꯀꯩꯀꯩ ꯍꯣꯠꯅꯔꯤꯒꯦ
ꯑꯗꯨꯝ ꯀꯣꯂꯦꯖ ꯀꯥꯔꯤꯌꯦ ꯍꯥꯏꯕ ꯇꯔꯦ ꯀꯣꯂꯦꯖ ꯀꯥꯏꯑꯦ ꯑꯗꯨꯒ ꯑꯦꯛꯖꯥꯝꯒꯨꯝꯕꯁꯨ ꯑꯗꯨꯝ ꯈꯔ ꯈꯔ ꯊꯥꯔ ꯑꯗꯨꯝ ꯂꯩ ꯂꯩꯌꯦꯗ
ꯑꯣ ꯐꯩꯗ ꯑꯩꯗꯤ ꯑ ꯀꯣꯂꯦꯖ ꯂꯣꯏꯔꯦ ꯍꯧꯖꯤꯛ ꯑ ꯑꯦꯛꯖꯥꯝ ꯀꯩꯅꯣ ꯊꯥꯒꯦꯅ ꯇꯧꯔꯤ ꯄ꯭ꯔꯤꯄꯦꯔꯦꯁꯟ ꯇꯧꯔꯤ ꯑꯥ
ꯀꯔꯤ ꯀꯔꯤ ꯂꯥꯏꯟꯗꯅꯣ ꯃꯤꯂꯤꯇꯔꯤꯒꯤꯔꯣ ꯕꯦꯡꯀꯤꯡꯒꯤꯔꯣ
ꯑꯩꯗꯤ ꯁꯤꯕꯤꯜ ꯁꯥꯔꯚꯤꯁ ꯇꯧ ꯇꯧꯔꯤ ꯁꯤꯚꯜ ꯁꯔꯕꯤꯁꯦꯁꯀꯤ ꯂꯥꯏꯟ ꯗ
ꯀꯩꯅꯣ ꯂꯣꯏꯔꯕ ꯃꯥꯁꯇꯔ ꯂꯣꯏꯔꯕ
ꯃꯥꯥꯁꯇꯔ ꯂꯣꯏꯗꯦ ꯑ ꯒ꯭ꯔꯦꯖ꯭ꯋꯦꯁꯟ ꯂꯣꯏꯔꯦ
ꯑꯣ ꯒ꯭ꯔꯦꯖ꯭ꯋꯦꯁꯟ ꯑꯗꯨꯗꯗꯤ ꯀꯔꯤ ꯁꯞꯖꯦꯛ ꯑꯣꯏꯅ ꯇꯧꯕ꯭ꯔ
ꯑꯩꯗꯤ ꯀꯩꯅꯣꯗ ꯇꯧꯋꯦ ꯏꯪꯂꯤꯁꯇ
ꯏꯪꯂꯤꯁꯂꯥ
ꯑꯥ ꯕ꯭ꯔꯣꯗꯤ ꯀꯩꯗ ꯇꯧꯒꯦ
ꯑꯩꯗꯤ ꯇ꯭ꯔꯥꯏꯕꯦꯜ ꯏꯁꯇꯗꯤꯁ ꯍꯥꯏꯕꯗꯨ ꯈꯪꯕ꯭ꯔ
ꯑꯣ ꯑꯣ ꯈꯪꯉꯦ ꯈꯪꯉꯦ
ꯑꯗꯨꯗ ꯑꯣꯏꯅ ꯇꯧꯋꯦ ꯑꯩꯗꯤ ꯃꯥꯁꯇꯔꯁꯨ ꯂꯣꯏꯔꯦꯗ
ꯑꯣ ꯕ꯭ꯔꯣꯗꯤ ꯍꯨꯖꯤꯛ ꯅꯪ ꯉꯁꯥꯏ ꯀꯣꯂꯦꯖ ꯀꯩꯅꯣ ꯇꯧꯔꯤꯒ ꯍꯥꯏ ꯀꯩ ꯀꯩ ꯇꯧꯔꯤꯒꯦ ꯍꯧꯖꯤꯛ ꯃꯥꯁꯇꯔ ꯂꯣꯏꯔꯝꯅꯤꯅ ꯔꯤꯆꯦꯁꯀꯨꯝꯕ ꯇꯧꯕ꯭ꯔ
ꯕꯅꯤꯅ ꯑꯦꯛꯖꯥꯝ ꯍꯥꯏꯕ ꯇꯥꯔꯦꯀꯣ
ꯑꯣ
ꯑꯗꯨꯒꯤ ꯀ꯭ꯂꯥꯁ ꯀꯣꯆꯤꯡ ꯀ꯭ꯂꯥꯁ ꯀꯨꯝꯕ ꯈꯔ ꯈꯔ ꯌꯧꯕ ꯑꯗꯨꯒ ꯑꯗꯨꯝꯃꯥꯏꯅ ꯑꯗꯨꯝ ꯂꯩꯗ
ꯑꯣ ꯐꯩ ꯐꯩ ꯕ꯭ꯔꯣꯗꯤ ꯀꯩꯅꯣꯗ ꯃꯄꯥꯟ ꯂꯝꯗꯔꯣ ꯑꯈꯣꯏ ꯁ꯭ꯇꯦꯠꯇ ꯅꯠꯇꯕ꯭ꯔꯣ ꯁ꯭ꯇꯦꯠꯀꯨꯝꯕꯗꯤ ꯄꯟꯕ ꯌꯥꯗ꯭ꯔꯞꯅꯤꯅꯀꯣ
ꯍꯣꯏ ꯍꯣꯏ ꯁꯤꯗꯅꯤꯗ ꯁꯤꯗꯅꯤꯗ
ꯑꯣ ꯐꯩ ꯐꯩ ꯁꯤꯗ
ꯑꯩꯈꯣꯏꯒꯤ ꯑꯩꯈꯣꯏ ꯃꯐꯝꯗꯅꯦ ꯍꯦꯍꯦ
ꯑꯣ ꯇꯝꯄꯥꯛꯇ ꯑꯣꯏꯔꯝꯅꯤꯀꯣ ꯑꯗꯨꯗꯤ
ꯃꯥꯅꯦ ꯔꯦꯟꯗ ꯔꯦꯟꯗ ꯂꯩꯌꯦꯅꯦ
ꯑꯣ ꯑꯣ ꯐꯩꯌꯦ ꯐꯩꯌꯦ ꯑꯩꯖꯨ ꯌꯥꯎꯔꯝꯃꯦ ꯑꯩꯗꯤ ꯄꯔꯃꯅꯦꯟ ꯄ꯭ꯂꯦꯁ ꯀꯩꯅꯣꯅꯦ ꯇꯝꯄꯥꯛꯇꯅꯦ
ꯑꯣ ꯑꯣꯏꯕ꯭ꯔ
ꯑꯩꯗꯤ ꯍꯣꯏ ꯑꯩꯗꯤ ꯄꯨꯔꯥ ꯄꯔꯃꯤꯅꯦꯟ ꯀꯣ ꯑꯩꯁꯨ ꯌꯥꯎꯔꯝꯃꯦ ꯀꯣꯆꯤꯡ
ꯑꯦꯠꯕꯥꯟꯁꯅꯤꯍꯦ
ꯑꯦ ꯅꯠꯇꯦꯗ ꯅꯠꯇꯦꯗ ꯃꯥꯟꯅꯩꯗ
ꯑꯦ ꯌꯥꯝ ꯈꯦꯠꯅꯕꯅꯤꯍꯦ
ꯅꯣꯏꯒꯨꯝꯕ ꯃꯤꯅꯦꯍꯦ ꯅꫭꯏ ꯅꯣꯏꯒꯨꯝ ꯊꯕꯛ ꯑꯆꯧꯕ ꯇꯧꯕꯗꯣ
ꯑꯗꯨꯝꯃꯥꯏ ꯍꯥꯏꯒꯅꯨꯗ ꯃꯤ ꯃꯌꯥꯝ ꯂꯩ ꯀꯩꯅꯣ ꯑꯗꯣ ꯕ꯭ꯔꫭꯗꯤ ꯀꯣꯆꯤꯡ ꯆꯠꯂꯤ ꯑꯥ
ꯑꯩꯅ ꯈꯪꯕ ꯃꯤ ꯑꯩꯁꯨ ꯀꯣꯆꯤꯡ ꯍꯣꯏ ꯀꯣꯆꯤꯡ ꯌꯧꯕꯗꯨ ꯈ ꯀꯨꯏꯁꯨ ꯀꯨꯏꯔꯦ ꯑꯩꯅ ꯈꯪꯕ ꯃꯤ ꯑꯈꯣꯏꯒꯤ ꯕꯦꯖꯤꯛꯀꯤ ꯀꯩꯅꯣ ꯑꯦꯛꯖꯥꯝꯒꯨꯝꯕ ꯑꯗꯨꯝ ꯈꯟꯕꯗꯨ ꯒꯤ ꯇꯝꯄꯥꯛꯇ ꯃꯣꯏ ꯌꯨꯝ ꯑꯗꯨꯝ ꯄꯥꯔꯃꯤꯅꯦꯟ ꯑꯣꯏꯅ ꯂꯩ ꯂꯩꯈ꯭ꯔꯕ ꯍꯥꯏꯕ ꯇꯥꯔꯦꯀꯣ
ꯑꯣ
ꯃꯣꯏ ꯑꯉꯥꯡ ꯑꯉꯥꯡ ꯑꯣꯏꯔꯁꯨ ꯀꯥꯔ ꯀꯥꯔꯛꯄ ꯃꯣꯏ ꯏꯄꯥ ꯏꯃꯥꯅ ꯑꯁꯤꯗ ꯂꯩꯕ ꯑꯗꯨꯒꯨꯝꯕ ꯃꯤꯅ ꯈꯥ ꯌꯥꯝꯃꯤꯅꯦ
ꯑꯣ ꯑꯗꯨꯝ ꯍꯥꯏꯕꯩ ꯋꯥꯅꯤꯗ ꯑꯗꯨꯝ ꯕ꯭ꯔꯣꯅ ꯈꯪꯕꯗꯣ ꯑꯗꯨꯝ ꯏꯌꯥꯝꯕꯀꯣ ꯑꯗꯣ ꯈꯪꯗꯕꯁꯨ ꯂꯩꯔꯝꯅꯤꯅꯀꯣ ꯃꯤ ꯑꯇꯩ ꯑꯗꯨꯝ ꯆꯤꯡꯗꯥꯒꯤ ꯇꯧꯕ ꯍꯣꯏ ꯍꯣꯏ ꯑꯩꯖꯨ ꯃꯌꯥꯝ ꯈꯪꯉꯦꯕꯀꯣ ꯆꯤꯡꯗꯥꯒꯤ ꯑꯁ ꯆꯤꯡꯗ ꯃꯌꯥꯝ ꯊꯥꯒꯥꯗꯕ ꯂꯣꯏꯅ ꯍꯥꯏꯗꯤ ꯐꯥꯎꯒꯤꯕ ꯊꯕꯛ ꯐꯪꯈꯤꯕ ꯃꯌꯥꯝ ꯂꯩꯌꯦꯕ ꯑꯗꯨꯅꯅꯦꯗ ꯑꯗꯨꯝ ꯍꯥꯏꯕ ꯌꯥꯗꯦꯕ ꯍꯣꯠꯅꯕ ꯀꯟꯕꯀꯣ ꯍꯣꯠꯅꯕ ꯀꯟꯕꯗ ꯂꯩꯌꯦꯕ ꯇꯝꯄꯥꯛꯇꯥ ꯂꯩꯔꯒꯦ ꯇꯝꯄꯥꯛꯇꯥ ꯂꯩꯒꯦꯔꯥ ꯆꯤꯡꯗ ꯂꯩ ꯒꯦꯔꯥ ꯑꯗꯨꯝ ꯍꯣꯠꯅꯕ ꯀꯜꯂꯗꯤ ꯑꯗꯨꯝ ꯐꯥꯎꯒꯅꯤꯗꯥ ꯕ꯭ꯔꯣꯗꯤ ꯀꯩ ꯂꯥꯏꯟꯗꯥ ꯑꯦꯁ ꯑꯦꯁ ꯁꯤꯔꯣ ꯅꯠꯇ꯭ꯔꯥꯒ ꯕꯦꯡꯀꯤꯡꯗꯥ ꯇꯧꯕ꯭ꯔꯣ
ꯕꯦꯡꯀꯤꯡꯅꯤꯗꯥ ꯕ꯭ꯔꯣ
ꯑꯣ ꯕꯦꯡꯀꯤꯡ ꯐꯩ ꯑꯗꯣ ꯐꯩꯗꯣ ꯑꯩꯗꯤ ꯕꯦꯡꯀꯤꯡꯖꯦ ꯆꯥꯟꯅꯗ꯭ꯔꯦ ꯑꯩꯗꯣ ꯍꯟꯗꯛ ꯀꯩꯅꯣ ꯊꯥꯔꯝꯃꯦ ꯑꯥ ꯄ꯭ꯔꯤꯂꯤꯝꯁ ꯊꯥꯔꯝꯃꯦ ꯁꯥ ꯑꯍꯥꯟꯕꯩꯁꯨ ꯑꯣꯏꯕꯅꯤꯅ ꯀꯠ ꯑꯣꯐ ꯌꯧꯗ꯭ꯔꯦ ꯀꯠ ꯑꯣꯐ ꯌꯧꯅꯕ ꯃꯥꯔꯛ ꯃꯉꯥꯒꯨꯝꯕ ꯋꯥꯠꯂꯦ ꯑꯗꯨꯒꯤ ꯑꯗꯨꯝ ꯇꯥꯍꯧꯔꯦ
ꯑꯥ ꯑꯈꯣꯏꯁꯨ ꯑꯦꯁ ꯑꯦꯁ ꯁꯤ ꯑꯦꯁꯦꯁ ꯁꯤꯗ ꯇꯪ ꯑꯦꯁ ꯑꯦꯁ ꯁꯤꯗꯒꯤ ꯆꯪꯔꯒꯥ ꯑꯁꯤꯗ ꯑꯃꯨꯛ ꯂꯥꯛꯄꯤꯒꯤꯀꯣ
ꯎꯝ
ꯐꯔꯁ꯭ꯠꯇꯥꯗꯤ ꯑꯦꯁ ꯑꯦꯁ ꯁꯤꯗ ꯆꯪꯔꯝꯃꯦꯕ
ꯎꯝ
ꯀꯣꯆꯤꯡ ꯀ꯭ꯂꯥꯁ ꯀꯨꯝꯕ ꯌꯧꯕꯗꯣ ꯑꯦꯁ ꯑꯦꯁ ꯁꯤꯒꯤ ꯌꯧꯔꯝꯃꯦꯕ ꯑꯦꯁ ꯑꯦꯁ ꯁꯤꯒꯤ ꯈꯔ ꯑꯦꯛꯖꯥꯝ ꯊꯥꯔꯝꯃꯦ ꯑꯗꯨꯗ ꯑꯗꯨ ꯑꯗꯨꯗꯒꯤ ꯑꯃꯨꯛ ꯁꯤꯗꯥ ꯑꯃꯨꯛ ꯂꯥꯛꯄꯒꯤ ꯌꯥꯝ ꯋꯥꯔ ꯂꯩꯅꯦ ꯕ꯭ꯔꯣ
ꯎꯝ ꯃꯦꯠꯁꯀꯨꯝꯕꯗꯤ ꯑꯪꯀꯥꯒꯨꯝꯕꯗꯤ ꯌꯥꯝ ꯑꯥ ꯀꯩꯅꯣ ꯑꯣꯏꯗꯥꯏꯅꯦ ꯕꯦꯡꯀꯤꯡꯒꯤꯗꯤ
ꯌꯥꯝ ꯍꯥꯏꯗꯤ ꯑꯗꯨꯝ ꯑꯦꯁ ꯑꯦꯁ ꯁꯤꯗꯥꯒꯤꯗꯤ
ꯃꯣꯏꯗꯤ ꯀꯜꯀꯨꯂꯦꯁꯟꯒꯨꯝꯕ ꯈꯔ ꯊꯨꯕ ꯒꯣ ꯑꯗꯨꯒꯨꯝꯕꯅ ꯑꯌꯥꯝꯕ ꯑꯣꯏꯗꯤ ꯑꯣꯏꯕ ꯃꯥꯜꯂꯦꯅꯦ
ꯍꯜꯂꯣ
ꯑꯣ ꯕ꯭ꯔꯣ ꯇꯥꯕ꯭ꯔꯣ
ꯑꯥ ꯑꯥ ꯑꯥ ꯇꯥꯏꯌꯦ ꯇꯥꯏꯌꯦ ꯕ꯭ꯔꯣ ꯑꯗꯣ ꯕ꯭ꯔꯣꯗꯤ ꯑꯦꯛꯖꯥꯝ ꯀꯌꯥ ꯊꯥꯔꯒꯦ ꯄꯨꯟꯅ ꯍꯧꯖꯤꯛ ꯐꯥꯎꯕ
ꯑꯩ ꯑꯦꯛꯖꯥꯝ ꯍꯥ ꯌꯥꯝ ꯊꯥꯈ꯭ꯔꯦꯗ
ꯑꯣ
ꯎꯝ ꯌꯥꯝ ꯊꯥꯏꯌꯦ ꯑꯗꯨꯝ ꯌꯥꯝ ꯊꯥ ꯌꯥ ꯌꯥꯝ ꯊꯥꯈ꯭ꯔꯥꯕꯅꯦꯍꯦ ꯍꯣꯏ ꯑꯗꯨꯝ ꯑꯦꯛꯁꯄꯤꯔꯤꯌꯦꯟꯁꯀꯤꯁꯨ ꯒꯣ
ꯍꯣꯏ ꯑꯩꯗꯤ ꯍꯟꯗꯛꯅ ꯑꯍꯥꯟꯕꯅꯦꯕ ꯊꯥꯔꯤꯗꯣ ꯑꯗꯨꯏꯁꯨ ꯑꯗꯨꯝ ꯍꯣꯏ ꯈꯔꯕꯨꯗꯤ ꯅꯨꯡꯉꯥꯏꯇꯦ ꯑꯗꯣ ꯀꯣꯏꯁꯟꯁꯤꯡꯗꯣ ꯂꯨꯋꯦꯅ ꯍꯟꯗꯛ ꯍꯥꯏꯅꯩ ꯑꯗꯨꯅꯖꯨ ꯑꯣꯏꯔꯝꯃꯅꯤꯅꯦ ꯃꯊꯪꯗ ꯗꯥꯎ ꯌꯦꯡ ꯇꯥ ꯕ꯭ꯔꯣ ꯑꯩꯁꯨ
ꯍꯣꯏꯅꯦ ꯍꯣꯏꯅꯦ ꯑꯦ ꯑꯩꯈꯣꯏꯅ ꯍꯦꯛ ꯆꯪꯕ ꯆꯪ ꯆꯪꯕꯒꯤꯗꯤ ꯆꯪꯕꯗꯤ ꯀꯩꯗꯒꯤ ꯂꯨ ꯑꯦꯛꯖꯥꯝꯗꯤ ꯂꯨꯗꯤ ꯂꯨꯑꯦꯗꯀꯣ ꯅꯠꯇ꯭ꯔꯣ
ꯃꯥꯅꯦ ꯃꯥꯅꯦ
ꯃꯣꯏꯅ ꯀꯣꯏꯁꯟ ꯁꯦꯝꯕꯒꯤ ꯃꯑꯣꯡꯒꯨꯝꯕꯁꯤ ꯑꯁ ꯄꯨꯔꯥ ꯀꯝꯄꯤꯇꯤꯇꯤꯚꯗꯨ ꯌꯥꯝ ꯋꯥꯡꯈ꯭ꯔꯦꯕ ꯍꯧꯖꯤꯛꯀꯥꯟ
ꯃꯥꯅꯦ ꯍꯣꯏ ꯑꯩꯈꯣꯏꯒꯤ ꯀꯩꯅꯣꯗꯨꯁꯨ ꯑꯦꯁ ꯇꯤꯗꯁꯨ ꯌꯥꯝꯃꯦ ꯀꯩꯅꯣ ꯀꯝꯄꯤꯇꯤꯁꯟ
ꯍꯣꯏ ꯍꯣꯏ ꯍꯟꯗꯛꯇꯤ ꯀꯝꯄꯤ ꯄꯨꯔꯥ ꯀꯝꯄꯤꯇꯤꯞ ꯎꯝ ꯑꯁꯤ ꯑꯩꯈꯣꯏꯅ ꯂꯩ ꯂꯩꯕ ꯃꯐꯝꯒꯨꯝꯕꯁꯨ ꯀꯩꯅꯣ ꯀꯣꯟꯄꯦꯇꯦꯇꯤꯚ ꯋꯥꯡꯉꯦꯍꯦ
ꯎꯝ ꯑꯗꯨꯅꯦ
ꯑꯗꯨꯒꯤ ꯀꯥꯕꯣꯞ ꯀꯥꯔꯣ ꯀꯥꯔꯣ ꯒꯨꯝꯕꯗꯣ ꯍꯦꯛ ꯑꯗꯨꯝ ꯑꯗꯨꯝ ꯍꯦꯟꯒꯠꯈ꯭ꯔꯦꯕꯀꯣ ꯑꯍꯟ ꯈꯔꯗꯤ ꯅꯍꯥꯟꯅ ꯅꯍꯥꯟꯗꯤ
ꯑꯥ
ꯑꯍꯥꯟꯗꯤ ꯈꯔ ꯀꯩꯅꯣ ꯑꯥ ꯀꯠꯑꯣꯐ ꯀꯨꯝꯕꯁꯨ ꯅꯦꯝꯃꯝꯒꯅꯤꯀꯣ ꯍꯧꯖꯤꯛꯀꯟꯗꯤ ꯋꯥꯡꯈ꯭ꯔꯦꯅ
ꯍꯧꯖꯤꯛꯀꯥꯟꯗꯤ ꯋꯥꯡꯈ꯭ꯔꯦ ꯎꯄꯥꯏ ꯂꯩꯇꯦ ꯃꯤꯖꯨ ꯂꯥꯏꯔꯤꯛ ꯍꯩꯕ ꯃꯌꯥꯝ ꯍꯣꯠꯅꯕ ꯀꯟꯕ ꯃꯌꯥꯝ ꯂꯩꯔꯕꯅꯤꯅ ꯎꯄꯥꯏ ꯂꯩꯇꯦ ꯃꯔꯛ ꯄꯪꯕꯗꯀꯣ
ꯍꯣꯏ
ꯑꯗꯣ ꯕ꯭ꯔꯣꯗꯤ ꯍꯣꯔꯦꯟ ꯀꯩꯅꯣ ꯌꯦꯡꯒꯗ꯭ꯔꯣ ꯕꯣꯜ ꯌꯦꯡꯒꯗ꯭ꯔꯣ
ꯁꯤꯁꯨ ꯂꯩ ꯉꯁꯤ ꯂꯩꯕ꯭ꯔꯣ
ꯉꯁꯤ ꯍꯣꯔꯦꯟ ꯄꯨꯡ ꯑꯅꯤ ꯃꯈꯥꯏꯗ ꯂꯩ ꯑꯌꯨꯛꯀꯤ
ꯑꯦ ꯉꯁꯤ ꯑꯩ ꯑꯅꯤ ꯃꯈꯥꯏ ꯒꯨꯝꯕꯗꯤ ꯌꯦꯡꯗꯧ ꯃꯥꯟꯗꯦꯗ ꯊꯦꯡꯉꯦꯅꯦ ꯈꯔ
ꯎꯝ ꯍꯣꯏ ꯍꯣꯔꯦꯟ ꯀꯩꯅꯣꯗꯤ ꯑꯥ ꯑꯌꯨꯛꯀꯤꯗꯤ
ꯑꯌꯨꯛꯀꯤꯗꯤ ꯌꯦꯡꯒꯅꯤꯌꯦ
ꯑꯥ ꯑꯌꯨꯛ ꯑꯩꯖꯨ ꯍꯧꯒꯠꯇꯣꯏꯅꯦ ꯌꯦꯡꯗꯣꯏꯅꯦ ꯉꯟꯅ ꯇꯨꯝꯗꯣꯏꯅꯦ ꯑꯩꯖꯨ
ꯑꯩꯖꯦ ꯁꯤꯛꯁ ꯊꯥꯔꯇꯤꯗ ꯂꯩꯌꯦ ꯍꯥꯏꯕ ꯅꯠꯇ꯭ꯔꯣ
ꯍꯣꯏ ꯍꯣꯏ ꯑꯗꯥ ꯌꯦꯡꯗꯣꯏꯅꯦ
ꯑꯗꯨꯗꯨꯗꯤ ꯌꯦꯡꯒꯗꯧꯕ ꯃꯥꯜꯂꯦ ꯅꯦꯠꯁꯨ ꯐꯁꯖꯗꯧ ꯃꯥꯜꯂꯦꯅꯦ
ꯑꯥ ꯍꯣꯏ ꯑꯗꯣ ꯕ꯭ꯔꯣꯅ ꯍꯧꯖꯤꯛ ꯕ꯭ꯔꯣꯅ ꯍꯧꯖꯤꯛ ꯑꯦꯛꯖꯥꯝ ꯃꯌꯥꯝ ꯊꯥꯔꯦ ꯍꯥꯏꯌꯦꯅꯀꯣ
ꯍꯣꯏ ꯍꯣꯏ
ꯍꯣꯏ ꯑꯗꯣ ꯕ꯭ꯔꯣ ꯑꯦꯛꯁꯄꯤꯔꯤꯌꯦꯟꯁ ꯒꯦꯟ ꯇꯧꯕꯗꯣ ꯀꯃꯥꯏꯅ ꯇꯧꯒꯦ ꯍꯥꯏꯗꯤ ꯑꯗꯨꯝ ꯀꯝꯄꯤꯇꯤꯁꯟ ꯌꯥꯝꯕ꯭ꯔꯥ ꯅꯠꯇ꯭ꯔꯒ ꯑꯗꯨꯝ ꯑꯥ ꯍꯥꯏꯗꯤ ꯀꯣꯏꯁꯟꯁꯤꯡꯗꯣ ꯑꯗꯨꯒꯨꯝꯕꯗꯣ ꯀꯃꯥꯏ ꯀꯃꯥꯏꯅ ꯇꯧꯒꯦ ꯑꯗꯨꯝ ꯅꯪꯒꯤ ꯍꯥꯏꯗꯤ ꯕ꯭ꯔꯣꯒꯤ ꯑꯦꯛꯁꯄꯤꯔꯤꯌꯦꯟꯁꯇꯀꯣ ꯑꯗꯨꯝ ꯍꯥꯏꯕꯤꯌꯣꯅꯦ
ꯑꯦꯁ ꯑꯦꯁ ꯁꯤ ꯑꯦꯁ ꯑꯦꯁ ꯁꯤ ꯑꯩ ꯐꯥ꯭ꯔꯁꯇ ꯑꯦꯁ ꯑꯦꯁ ꯁꯤ ꯊꯥꯔꯝꯃꯦ ꯑꯦꯁ ꯑꯦꯁ ꯁꯤ ꯒꯤꯗꯤ ꯑꯗꯨꯝ ꯍꯣꯏ ꯌꯥꯝ ꯂꯨ ꯂꯨꯌꯦ ꯍꯥꯏꯕꯗꯤ ꯅꯠꯇꯦꯀꯣ ꯈꯔꯗꯤ ꯊꯥꯔꯝꯃꯦ ꯑꯗꯨꯒ ꯍꯥꯏꯗꯤ ꯐꯤꯖꯤꯀꯦꯜ ꯌꯧꯒꯗꯧꯕ ꯑꯗꯨꯒꯨꯝꯕꯁꯨ ꯈꯔ ꯊꯥꯔꯝꯃꯦ ꯐꯤꯖꯤꯀꯦꯜꯒꯨꯝꯕꯒꯤꯁꯨ ꯈꯔ ꯆꯜꯂꯝꯃꯦ ꯐꯤꯖꯤꯀꯦꯜ ꯗꯨ ꯂꯨ ꯈꯔ ꯑꯦꯛꯖꯝ ꯂꯥꯏꯕꯅꯦ ꯐꯤꯖꯤꯀꯦꯜ ꯂꯨꯕ ꯀꯣ
ꯍꯣꯏ
ꯑꯦꯛꯖꯥꯝ ꯈꯔ ꯂꯨꯕꯅ ꯑ ꯄꯥꯁ ꯇꯧꯕ ꯉꯝꯗꯕ ꯑꯗꯨꯃꯥꯏꯅ ꯂꯩꯌꯦꯅꯦ ꯑꯩꯖꯨ ꯍꯦ ꯑꯗꯨꯒ ꯕꯦꯡ ꯕꯦꯡꯒꯤꯗꯤ ꯕꯦꯡꯀꯤꯡꯒꯤꯗꯤ ꯑꯩ ꯄ꯭ꯔꯤꯄ꯭ꯔꯦꯁꯟꯁꯨ ꯌꯥꯝ ꯎꯝ ꯇꯧꯕ ꯑꯗꯨꯝ ꯍꯧꯕꯒꯤ ꯀꯃꯥꯏ ꯍꯥꯏꯁꯤꯔ ꯑꯩ ꯀꯩꯁꯨ ꯐꯖꯅ ꯒ꯭ꯌꯥꯟ ꯇꯥꯗ꯭ꯔꯤ ꯍꯥꯏꯇꯥꯔꯦꯅꯦ ꯀ꯭ꯋꯦꯁꯟ ꯄꯦꯇ꯭ꯔꯟꯗꯨꯀꯣ
ꯐꯩꯌꯦꯗ ꯑꯗꯨꯝ ꯑ ꯐꯪꯕ ꯐꯪꯕꯀꯣ
ꯍꯣꯏꯅꯦ ꯍꯣꯏꯅꯦ ꯑꯗꯨꯝ ꯐꯪ ꯐꯪꯕꯗꯨ ꯇꯧꯒꯗꯧ ꯐꯪꯕꯗꯨ ꯇꯧꯒꯇꯧꯅꯤꯅꯦ ꯅꯠꯇ꯭ꯔꯥ
ꯃꯥꯅꯦ ꯃꯥꯅꯦ ꯍꯥꯏꯗꯤ ꯊꯕꯛꯇ ꯑꯁꯤ ꯄꯥꯝꯃꯦ ꯑꯗꯨ ꯄꯥꯝꯃꯦ ꯍꯥꯏꯕ ꯌꯥꯗꯦꯕꯀꯣ ꯊꯕꯛ ꯐꯪꯗꯗꯅ ꯃꯌꯥꯝ ꯂꯩꯔꯤ ꯀꯥꯟꯖꯤꯗ ꯅꯠꯇ꯭ꯔꯥ
ꯑꯣ ꯑꯗꯨꯗ ꯑꯗꯨꯒꯨꯝꯕꯗ ꯐꯠꯇ꯭ꯔꯁꯨ ꯑꯗꯨꯒꯨꯝꯕꯗ ꯆꯪꯉꯒ ꯁꯥꯔꯚꯤꯁ ꯀꯣꯇꯥ ꯒꯨꯝꯕꯗꯒꯤꯀꯣ
ꯑꯗꯨꯅꯦ ꯑꯗꯨꯅꯦ
ꯆꯪꯒꯗꯧꯕꯗꯣ ꯑꯩꯗꯤ ꯑꯗꯨꯒꯨꯝꯕꯅ ꯑꯗꯨꯒꯨꯝꯕꯁꯨ ꯄꯥꯝꯃꯦꯅꯦ
ꯎꯝ ꯐꯩꯌꯦ ꯑꯗꯣ ꯕ꯭ꯔꯣꯗꯤ ꯑ ꯌꯨꯝ ꯑꯥ ꯍꯥꯏꯕꯤꯌꯨ ꯍꯥꯏꯕꯤꯌꯨ ꯍꯣꯏ ꯍꯣꯏ ꯍꯜꯂꯣ
ꯍꯌꯦꯡꯗꯤ ꯀꯩꯗꯧꯔꯅꯤ
ꯑꯩ ꯍꯌꯦꯡꯗꯤ ꯇꯧꯒꯗꯧꯕ ꯂꯩꯇꯦꯗ ꯍꯌꯦꯡꯗꯤ ꯁꯟꯗꯦꯅꯤꯅ ꯀꯩ ꯑꯩꯒꯤ ꯀꯩꯅꯣꯗꯣ ꯑꯩꯅ ꯑꯗꯨꯝ ꯀꯣꯏꯕ ꯆꯠꯁꯦꯅꯀꯣ ꯁꯤꯅꯦꯃꯥ ꯌꯦꯡꯉꯨꯒꯦ ꯍꯌꯦꯡꯗꯤ
ꯅꯣꯢ ꯀꯩꯅꯣꯒꯨꯝꯕ ꯆꯠꯄ꯭ꯔꯥ ꯋꯥꯛꯀꯤꯡꯒꯨꯝꯕ ꯑꯗꯨꯝ ꯆꯥꯟꯅꯕ꯭ꯔꯥ ꯀꯃꯥꯏꯅ ꯇꯧꯕ꯭ꯔꯥ
ꯑꯩꯗꯤ ꯆꯠꯇꯦꯗ ꯌꯨꯝꯗ ꯑꯗꯨꯝ ꯋꯥꯛꯀꯤꯡ ꯆꯠꯇꯦ
ꯑꯣ ꯀꯣꯏ ꯀꯣꯏꯕꯒꯨꯝꯕꯗꯤ ꯑꯃꯗꯤ ꯆꯠꯂꯝꯅꯤꯅ
ꯍꯣꯏ ꯍꯣꯏ ꯀꯣꯏꯕꯒꯨꯝꯕꯗꯤ ꯐ꯭ꯔꯦꯁꯨꯝꯕ ꯄꯤꯁ ꯑꯣꯐ ꯃꯥꯏꯟ ꯈꯔ ꯐꯪꯅꯕꯀꯣ ꯃꯥꯏꯟꯁꯦ ꯈꯔ ꯐꯦꯁ ꯐ꯭ꯔꯦꯁ ꯑꯣꯏꯅꯕ ꯑꯗꯨꯝ ꯆꯠꯂꯦ ꯀꯣꯏ ꯊꯣꯛꯄ ꯁꯟꯗꯦꯗ ꯈꯛꯇꯅꯦꯗ ꯐ꯭ꯔꯤ ꯐꯪꯕꯁꯨ ꯍꯣꯏ
ꯑꯗꯨ ꯑ ꯃꯟꯗꯦꯗꯨ ꯁꯦꯇꯔꯗꯦ ꯐꯥꯎꯗꯤ ꯀꯩ ꯇꯧꯕ꯭ꯔꯥ
ꯃꯟꯗꯦ ꯇꯨ ꯁꯦꯇꯔꯗꯦꯁꯦ ꯑꯗꯨꯝ ꯂꯥꯏꯔꯤꯛ ꯄꯥꯔꯤꯕ꯭ꯔꯣ
ꯀꯟꯅ ꯄꯥ ꯃꯟꯂꯦ ꯍꯦ
ꯎꯄꯥꯏ ꯂꯩꯇꯦꯅꯦ ꯕ꯭ꯔꯣ ꯍꯣꯞ ꯀꯩꯅꯣ ꯑꯦꯝꯕꯤꯁꯟ ꯈꯔ ꯆꯥꯎꯔꯕꯅꯤꯅ
ꯀꯩꯅꯣꯒꯨꯝꯕ ꯆꯠꯄ꯭ꯔꯥ ꯎꯝ ꯂꯥꯏꯕ꯭ꯔꯤꯒꯨꯝꯕꯗꯤ ꯆꯠꯄ꯭ꯔꯣ ꯀꯃꯥꯏꯟ ꯇꯧꯕ꯭ꯔꯣ
ꯑ ꯂꯥꯏꯕꯦꯔꯤ ꯆꯠꯂꯦ ꯍꯣꯏ
ꯅꯣꯏ ꯀꯩꯅꯣ ꯂꯩꯕ꯭ꯔꯦꯔꯤꯗꯤ ꯐꯤꯗꯣ ꯀꯃꯥꯏꯅ ꯇꯧꯕ꯭ꯔꯥ ꯀꯣ ꯅꯣꯏꯔꯣꯝꯗ
ꯂꯥꯏꯕꯦꯔꯤꯁꯦ ꯂꯤꯁꯤꯡ ꯑꯃ ꯍꯣꯏ ꯑꯗꯨꯃꯥꯏꯅ ꯂꯩ ꯂꯤꯁꯤꯡ ꯑꯃ ꯆꯥꯝꯃꯀꯣ
ꯑꯣ ꯑꯣ ꯑꯗꯨꯗꯤ ꯑꯩꯈꯣꯏꯒ ꯑꯩꯈꯣꯏꯔꯣꯝꯗꯒꯁꯨ ꯆꯞ ꯃꯥꯟꯅꯩꯅꯦ ꯑꯗꯨꯗꯤ
ꯑꯣ